ꯇꯌꯦ ꯇꯥꯌꯦ ꯚꯏ
ꯀꯗꯧꯔꯤ
ꯑ ꯄꯝꯃꯦꯒꯦ
ꯎꯝ ꯊꯕꯛ ꯂꯩꯇ꯭ꯔꯕꯣ ꯁꯟꯗꯦꯕꯅꯤꯅ
ꯍꯣꯏ ꯉꯁꯤ ꯊꯕꯛ ꯇꯧꯔꯦ ꯑꯩꯗꯤ ꯊꯕꯛ ꯇꯧꯔꯒ ꯂꯩ
ꯑ ꯀꯔꯤ ꯂꯥꯏꯟꯗꯔꯣ ꯑꯩꯗꯤ ꯊꯕꯛ ꯇꯧꯗꯦꯗ
ꯑꯩꯁꯦ ꯑꯗꯨꯝ ꯊꯕꯛ ꯊꯕꯛ ꯈꯥꯏꯗꯤ ꯑꯗꯨꯝ ꯊꯕꯛ ꯄꯤꯔꯦ
ꯁꯥꯔꯚꯤꯁ ꯅꯠꯇꯕ
ꯁꯔꯚꯤꯁꯇ ꯅꯠꯇꯦꯍꯦ ꯅꯟ ꯒꯣꯔꯔꯃꯦꯟꯒꯤꯅꯦ
ꯐꯩ ꯐꯃꯤ ꯃꯤ ꯄ꯭ꯔꯣꯐꯦꯁꯟ ꯑꯗꯨꯃꯥꯏꯅ ꯆꯠꯅꯤꯡꯕꯒ ꯑꯗꯨꯃꯥꯏꯅ ꯂꯩꯔꯗꯤ
ꯅꯪꯅꯦ ꯅꯪꯗꯤ ꯀꯩ ꯇꯧꯕ꯭ꯔꯣ
ꯐꯥꯔꯃꯤꯡꯗ ꯀꯃꯥꯏꯅ ꯂꯩꯥꯛꯏ ꯑꯩꯈꯣꯏꯗꯤ ꯐꯥꯔꯃꯤꯡ ꯇꯧ
ꯑꯣ ꯎꯝ ꯅꯨꯡꯉꯥꯏꯔꯤꯕꯣ ꯑꯗꯣ
ꯅꯨꯡꯉꯥꯏꯔꯤ ꯑꯩꯒꯤ ꯔꯨꯝꯗ ꯑꯩꯒꯤ ꯔꯨꯝꯗ ꯆꯪꯒꯦ ꯍꯥꯏꯔꯒ ꯀꯩꯅꯣꯃ
ꯑꯣ
ꯑꯩꯒꯤ ꯑꯁ ꯀꯝꯕꯣꯒꯤ ꯗꯤꯐꯦꯟꯁꯅꯤ ꯀꯦꯅꯣ
ꯎꯝ
ꯐꯨꯠꯕꯣꯜꯒꯤ ꯗꯥꯏ ꯍꯔꯗ ꯐꯦꯟꯅꯤ ꯉꯁꯤ ꯕ꯭ꯔꯥꯖꯤꯜ ꯑꯥ ꯊꯣꯛꯄꯩꯗꯨ ꯉꯥ ꯀꯟꯅꯥ ꯁꯦꯝꯃꯤ ꯃꯔꯛ ꯂꯣꯏꯔꯦ ꯍꯧꯖꯤꯛꯇ ꯐꯖꯅ ꯆꯥꯕ ꯇꯨꯝꯒꯔꯒ ꯐꯖꯅ ꯕꯣꯜ ꯌꯦꯡꯒꯦ ꯍꯥꯏꯔꯒ
ꯑꯆꯥ ꯑꯆꯥ
ꯅꯣꯏꯗꯤ ꯆꯥꯔꯣꯏꯗ꯭ꯔꯣ
ꯉꯁꯤꯗꯤ ꯑꯁ ꯑꯩꯗꯤ ꯑꯩꯈꯣꯏꯒꯤ ꯃꯐꯝꯗ ꯂꯩꯇꯕꯅꯤꯅꯀꯣ ꯃꯄꯥꯟꯗ ꯂꯩꯕꯅꯤꯅꯀꯣ
ꯑꯣ
ꯎꯄꯥꯏ ꯂꯩꯇꯦ
ꯃꯄꯥꯟꯗ ꯂꯩꯕ꯭ꯔ‌ꯣ ꯁꯨ ꯌꯥꯅ ꯀꯩꯅꯣ ꯍꯥꯎ ꯈꯔꯥ ꯑꯗꯨꯃꯥꯏꯅ ꯆꯥꯎꯔꯗꯤ ꯌꯥꯏꯅ ꯔꯦꯟꯗ ꯅꯠꯇ꯭ꯔꯣ ꯀꯝꯄꯅꯤꯅ ꯄꯤꯕ꯭ꯔꯣ
ꯅꯠꯇꯦ ꯔꯦꯟꯗ ꯂꯩꯏꯕꯅꯦ ꯍꯣꯏ
ꯇꯣꯂꯣꯞ ꯐꯪꯗꯕꯤꯒꯤꯔꯕ
ꯍꯣꯏ ꯇꯣꯂꯣꯞ ꯆꯟꯗ꯭ꯔꯤꯌꯦ
ꯇꯣꯂꯣꯞ ꯆꯟꯗ꯭ꯔꯤꯌꯦ
ꯎꯝ
ꯇꯣꯂꯣꯞ ꯆꯪ ꯇꯣꯂꯣꯞ ꯆꯪꯕ ꯌꯥꯕꯅꯤꯍꯦ ꯗꯦꯠ ꯑꯗꯨꯃꯥꯏꯅꯥ ꯆꯪꯒꯦꯅ
ꯈꯪꯗꯦ ꯉꯁꯤ ꯁꯟꯗꯦ ꯑꯣꯏꯕ ꯃꯣꯏꯁꯦ ꯁꯇꯔꯗꯦ ꯁꯟꯗꯦꯁꯨ ꯄꯤꯗꯦꯕꯀꯣ
ꯑꯣ ꯆꯍꯤ ꯀꯌꯥꯗꯤ ꯁꯨꯔꯦꯅꯣꯏ ꯃꯄꯅ ꯂꯩꯔꯤꯁꯦ
ꯅꯥꯎꯔꯤꯗ ꯍꯥꯏꯗꯤ ꯅꯥꯎꯔꯤ ꯍꯥꯏꯗꯤ ꯆꯍꯤ ꯑꯃ ꯃꯈꯥꯏꯗ ꯍꯦꯜꯂꯦ
ꯐꯩ
ꯀꯅꯥꯒꯤ ꯇꯤꯝꯗ ꯀꯅꯥꯅ ꯂꯧꯒꯦꯅ ꯈꯟꯕꯅꯣ ꯅꯪ ꯁꯣꯝꯗꯤ ꯍꯟꯗꯛꯀꯤ ꯋꯥꯔꯀꯞꯁꯦ ꯉꯝꯕꯗꯣ
ꯁꯥꯄꯣꯔꯠꯇꯤ ꯕꯔꯥꯖꯤꯜꯒ ꯐ꯭ꯔꯥꯟꯁꯀ
ꯎꯝ
ꯂꯧꯗꯤ ꯂꯧꯎ ꯈꯔꯅꯤꯗ ꯃꯣꯏꯅ ꯕ꯭ꯔꯥꯖꯤꯜ ꯅꯠꯇ꯭ꯔꯒ ꯐ꯭ꯔꯥꯟꯁꯀꯣ
ꯑꯗꯨꯗ ꯑꯔꯖꯦꯟꯇꯤꯅꯥꯁꯨ ꯏꯄꯤꯛ ꯀꯝꯕꯦꯛꯇꯤ ꯑꯗꯨꯝ ꯌꯥꯕꯅꯦ ꯃꯣꯏꯁꯤꯀꯣ
ꯑꯔꯖꯦꯟꯇꯤꯅꯥꯁꯨ ꯌꯥꯗꯤ ꯌꯥꯔꯦ ꯍꯈꯣꯏ ꯌꯥꯝꯅ ꯊꯤꯕꯗꯤ ꯅꯠꯇꯦꯗ
ꯃꯣꯏꯁꯦ ꯗꯗꯥꯎ ꯌꯥꯝ ꯐꯩꯌꯦꯕ ꯉꯔꯥꯡꯒꯤ ꯃꯦꯆꯁꯇꯨꯁꯨ ꯍꯣꯏ
ꯕ꯭ꯔꯥꯖꯤꯜ ꯈ꯭ꯋꯥꯏꯗꯒꯤ ꯄꯥꯝꯕ ꯍꯥꯏꯔꯥꯗꯤ ꯃꯣꯏ ꯄ꯭ꯂꯦ ꯑꯗꯨꯝ ꯐꯖꯩꯌꯦꯕ ꯏꯁꯇꯔ ꯄꯂꯦꯌꯦꯔ ꯉꯛꯇꯅꯤꯕ
ꯍꯣꯏ ꯍꯣꯏ ꯐ꯭ꯔꯥꯟꯁ ꯗ ꯑꯁ ꯐꯒꯩ ꯍꯦ
ꯑꯁ ꯐ꯭ꯔꯟꯁꯨ ꯐꯖꯩꯌꯦ
ꯐ꯭ꯔꯥꯟꯁꯗꯤ ꯑꯁ
ꯃꯣꯏꯒꯤ ꯐꯣꯔꯋꯔꯗ ꯆꯦꯟꯕꯁꯤꯡꯗꯣ ꯌꯥꯝ ꯆꯟꯉꯝ ꯑꯥ ꯌꯥꯝ ꯆꯠꯅꯩꯌꯦꯕ ꯕꯔꯀꯨꯂꯥꯅꯦ ꯕꯞꯄꯦꯅꯦ ꯂꯩꯔꯦ ꯑꯣꯂꯤꯁꯦ ꯂꯩꯔꯦ ꯑꯁ
ꯋ ꯍꯥꯏꯥꯏꯔ
ꯑꯥ ꯑꯥ ꯍꯣꯏ ꯍꯣꯏ ꯍꯣꯏ
ꯑꯗꯨ ꯅꯨꯄꯥꯁꯨ ꯂꯩꯑ ꯑꯗꯨꯁꯨ ꯌꯥꯝ ꯍꯥꯏꯩꯌꯦ ꯃꯣꯏꯒꯤ ꯄ꯭ꯂꯦꯁꯤ ꯌꯥꯝ ꯇꯣꯡꯉꯥꯜꯂꯦꯕ ꯍꯥꯏꯗꯤ ꯑꯗꯨꯝ ꯊꯨꯅ ꯁꯥꯟꯅꯕꯁꯨ ꯌꯥꯏ ꯇꯞꯅ ꯁꯥꯟꯅꯕꯁꯨ ꯌꯥꯏꯀꯣ ꯃꯣꯏꯁꯦ ꯑꯗꯨꯝ ꯅꯨꯄꯥꯒꯤ ꯍꯥꯏꯗꯤ ꯃꯣꯏꯒꯤ ꯄꯥꯡꯒꯟꯁꯨ ꯀꯜꯂꯦꯕ
ꯑ
ꯑꯗꯨꯝ ꯑꯁ ꯕꯝꯕꯦꯒ ꯎꯔꯤꯁꯦꯒ ꯌꯥꯝ ꯆꯥꯟꯅ ꯍꯥꯏꯅꯤ
ꯍꯣꯏ ꯍꯣꯏ ꯆꯥꯏ
ꯑꯣꯂꯤꯤꯁꯗꯣ ꯑꯁ
ꯌꯦꯡꯕ ꯅꯨꯡꯉꯥꯏꯍꯦ ꯑꯗꯨ ꯑꯗꯨ ꯅꯨꯄꯥ ꯕꯥꯄꯦꯗꯒꯤ ꯃꯥꯃꯅ ꯍꯦꯟꯅ ꯌꯦꯡꯕ ꯅꯨꯡꯉꯥꯏꯗ
ꯃꯥ ꯅꯪꯒꯣꯜꯗ ꯛ ꯉ ꯆ ꯊꯕꯛꯀ ꯄ꯭ꯂꯂꯤꯖ ꯃ ꯀꯔꯅꯦꯕ ꯃꯥꯗꯣ
ꯍꯣꯏ ꯍꯣꯏ ꯄꯤ ꯀ ꯑꯗꯨ ꯑꯗꯨꯝ ꯄꯦꯦ ꯍꯥꯏꯗꯤ ꯆꯦꯟꯕꯗꯣ
ꯍꯣꯏꯣꯏ
ꯆꯦꯟꯕꯗ ꯃꯥꯅ ꯀꯟꯕꯅꯦꯀꯣ ꯑꯗꯨ ꯑꯦꯗꯚꯥꯟꯇꯦꯖ ꯌꯥꯝ ꯂꯩꯌꯦꯕ ꯃꯥꯗꯤ
ꯎꯝ ꯃꯥꯒꯤꯗꯤ ꯃꯗꯨꯅꯦ ꯏꯁꯀꯤꯜ ꯍꯥꯏ ꯑꯗꯨꯕꯨꯀꯣ ꯆꯦꯟ ꯀꯟꯕꯗ ꯃꯥꯜꯂꯤꯦ
ꯎꯝ ꯁꯌꯔꯤ ꯌꯥꯎꯗ ꯅ ꯄꯦꯁꯦ ꯑꯗꯨ ꯑꯣꯂꯤꯁꯗ ꯏꯁꯀꯦꯜꯁꯨ ꯌꯥꯝꯕꯅꯤꯅ ꯃꯥ ꯔꯤꯚ ꯇꯧꯕꯗꯣ ꯀꯗꯤ ꯌꯥꯏ ꯑꯗꯨꯒ ꯗꯕꯤꯂꯦꯁ ꯂꯩꯅ ꯂꯩ ꯃꯣꯏꯁꯦ ꯑꯗꯨꯝ ꯌꯥꯏꯗ ꯎꯝ
ꯐ꯭ꯔꯥꯟꯁ ꯅ ꯅꯠꯇ꯭ꯔꯒ ꯕ꯭ꯔꯥꯖꯤꯜꯅ ꯑꯗꯨꯃꯥꯏꯅ ꯂꯧꯕ ꯈꯔꯅꯤꯗ ꯍꯟꯗꯛꯇꯤ ꯀꯝꯄꯜꯁꯔꯤ ꯃꯣꯏꯒꯤ ꯄ꯭ꯂꯦꯗ ꯌꯦꯡꯉꯕ ꯀꯥꯟꯗꯀꯣ ꯇꯣꯉꯥꯟꯅ ꯑꯗꯨꯃꯥꯏꯅ ꯌꯦꯡꯕ ꯐꯪꯉꯦꯕ
ꯍꯣꯏ ꯁꯄꯦ
ꯏꯁꯄꯦꯟꯗꯤ ꯌꯥꯗ꯭ꯔꯦꯗ
ꯈꯪꯗꯦ ꯃꯣꯏꯁꯦ ꯑꯁ ꯏꯟꯖꯣꯔꯤ ꯂꯝꯃꯤꯟꯗꯁꯨ ꯏꯟꯖꯣꯔꯤ ꯂꯩꯕꯤꯀꯣ ꯈꯔ ꯑꯉꯥꯡꯁꯨ ꯑꯣꯏꯔꯤꯀꯣ ꯃꯥꯗꯣ ꯅꯧꯅꯁꯨ ꯑꯗꯨꯝ ꯆꯪꯕꯅꯤꯅ ꯋꯥꯀꯞ ꯍꯟꯗꯛꯅ ꯍꯥꯟꯕꯅꯤꯅ ꯃꯥꯗꯣ
ꯏꯁꯄꯦꯟꯒꯤ ꯏꯁꯇ꯭ꯔꯥꯏꯀꯔꯁꯤꯡꯁꯦ ꯀꯌꯥ ꯄꯥꯝꯗꯅ ꯑꯩꯗꯤ ꯊꯥꯖꯗꯅꯤ ꯍꯔ ꯆꯕꯜ ꯍꯥꯏꯕ꯭ꯔꯔ ꯑꯃꯔꯒꯗꯤꯒꯣꯜꯗꯤ ꯆꯜꯂꯦꯒꯣꯗꯨꯗ
ꯎꯝ ꯅꯅꯤꯀꯣ ꯋꯂꯤꯌꯝꯗꯣ ꯅꯅꯤꯀꯣ ꯌ ꯋꯤꯂꯤꯌꯝꯗꯣ ꯀꯩꯒꯤꯅꯣꯅꯦ ꯃꯥ ꯏꯟꯖꯣꯔꯤ ꯂꯩꯕꯅꯤꯅꯤꯀꯣ
ꯖꯔꯤ ꯂꯩꯔꯝꯅꯤ ꯃꯥꯗꯁꯨ ꯎꯔꯗꯅꯦ ꯀꯣ
ꯍꯣꯏ ꯑꯗꯨꯝ ꯕꯦꯟꯁꯇ ꯑꯗꯨꯝ ꯐꯝꯃꯦꯕ ꯃꯥꯁꯦ
ꯑꯆꯅ ꯄꯥꯎ ꯀꯔꯃꯇ ꯀꯦꯔꯗꯦ
ꯍꯣꯏ ꯅꯤꯀꯣ ꯋꯂꯤꯌꯝꯗ ꯍꯦꯟꯅ ꯐꯩꯌꯦꯕ ꯀꯣꯀ꯭ꯔꯦꯂꯥꯗꯁꯨ ꯑꯗꯨꯝ ꯌꯥꯏꯗ ꯃꯥꯁꯨ ꯀꯣ
ꯑꯁ ꯃꯥꯁꯦ ꯏꯁꯄꯦꯟꯒꯤ ꯄ꯭ꯂꯦꯠꯅ ꯀꯧꯅꯅꯦ ꯀꯩꯅꯣ
ꯀꯨꯀꯔꯦꯂꯗꯣ ꯏꯃꯅ ꯋꯥꯥꯏꯅꯦ ꯃꯥꯗ
ꯦꯇ꯭ꯔꯦꯠꯇ ꯃꯉꯅ ꯆꯠꯈ꯭ꯔꯦꯅ ꯃꯕꯨ ꯂꯩꯈ꯭ꯔꯦꯅ ꯀꯩꯅꯣ
ꯎꯝ ꯑꯁ ꯌꯥꯝꯅ ꯐꯠ ꯐꯠ ꯑꯗꯨꯝ ꯁꯥꯟꯅꯥꯅꯕꯗꯣ ꯃꯥꯗꯣ
ꯎꯝ ꯏꯁꯄꯦꯟꯁꯦ ꯄꯥꯝꯗꯤ ꯄꯥꯝꯃꯦ ꯑꯗꯨ ꯑꯣꯏꯈ꯭ꯔꯁꯨꯀꯣ ꯐꯣꯔꯋꯥꯗꯁꯤꯡꯗꯣ ꯐꯤꯅꯤꯆꯔꯗꯣ ꯂꯩꯇꯕꯀꯣ ꯐꯖꯕ ꯂꯩꯇ꯭ꯔꯦꯕ
ꯐꯤꯅꯤꯁꯤꯡꯗꯣ ꯐꯤꯅꯤꯁꯤꯡꯗꯣ ꯐꯖꯗꯕꯒꯤꯀꯣ ꯌꯥꯗꯦꯕ ꯐꯤꯅꯤꯁꯤꯡ ꯃꯤ ꯑꯃꯒꯨꯝꯕ ꯐꯤꯅꯤꯁꯤꯡ ꯐꯖꯕ ꯐꯤꯅꯤꯁꯤꯡ ꯇꯧꯕ ꯍꯩꯕ ꯑꯃ ꯂꯩ ꯑꯗꯤ ꯄꯦꯟꯁꯨ ꯑꯗꯨꯝ ꯌꯥꯔꯅꯤ ꯃꯤ ꯑꯃꯈꯛꯇꯁꯨꯕꯣ ꯑꯗꯨ ꯕꯥꯖꯜꯁꯦꯁ ꯕꯥꯖꯤꯜꯁꯦ ꯃꯦꯃꯔꯁꯦ ꯑꯁ ꯈꯪꯅ ꯍꯥꯏꯗꯤ ꯅꯍꯤꯃꯥꯔꯒꯤ ꯄꯨꯟꯁꯤꯁꯦ ꯂꯥꯏꯕꯛ ꯊꯤꯕꯅꯤꯅꯦꯍꯦꯃꯥꯁꯤꯀꯣ
ꯑꯦ ꯃꯥꯒꯤ ꯄ꯭ꯂꯦ ꯌꯦꯉꯦ ꯌꯥꯔꯛꯅꯤ ꯀ ꯅꯉꯔ ꯀ
ꯐ ꯌꯥꯝ ꯃꯟꯈ꯭ꯔꯦꯕ ꯃꯥꯁꯤꯕꯣ
ꯨꯁ ꯅ꯭ꯌꯨꯁꯇꯗꯤ ꯑꯗꯨꯃꯥꯏꯅ ꯍꯥꯏꯅꯤ ꯍꯣꯏ ꯉꯁꯤ ꯁꯅꯥꯝꯗꯧꯗꯤ ꯃꯥꯜꯂꯦ ꯃꯥꯗꯣ
ꯑꯥ
ꯄꯁꯤꯜꯂꯣꯇꯤ ꯏ ꯑꯗꯨ ꯅ ꯀꯣꯆꯅ ꯑꯗꯨꯃꯥꯏꯅ ꯍꯥꯏꯗꯅꯦꯕ ꯅ꯭ꯌꯨꯁꯇꯗꯤ ꯑꯗꯨꯃꯥꯏꯅ ꯁꯥꯟꯅꯒꯅꯤ ꯑꯗꯨꯃꯥꯏꯅꯗꯤ ꯍꯥꯏꯗꯤ ꯍꯥꯏꯗꯅꯤ
ꯑꯣ ꯃꯥꯁꯦ ꯐꯨꯜ ꯇꯥꯏꯝꯗꯤ ꯁꯥꯟꯅꯕ ꯉꯝꯂꯣꯏ ꯃꯥꯁꯦ ꯑꯣꯄꯃꯤꯅꯦꯗꯤꯁ ꯂꯥꯕ ꯉꯣ ꯁꯅꯦꯃꯥꯗꯣ ꯐꯦꯦꯟꯁ ꯅꯦꯃꯥꯔꯒꯤ ꯅꯦꯃꯥꯔꯒꯤꯗꯃꯛꯅꯦ ꯐꯦꯟꯁꯤꯡꯁꯤꯦꯀꯣ ꯕ꯭ꯔꯥꯖꯤꯜꯒꯤ ꯐ꯭ꯔꯦꯟꯁ ꯂꯩꯕꯁꯦ ꯍꯧꯖꯤꯛ ꯃꯦꯟꯃꯥꯔꯒꯤꯗꯃꯛꯅꯦꯕ ꯅꯨꯄꯤꯁꯤꯡꯁꯦꯦꯡ ꯅꯨꯄꯤꯁꯤꯡꯁꯦ ꯑꯁ ꯌꯥꯝ ꯄꯥꯝꯕꯅꯤꯅꯦ
ꯌꯥꯕ ꯃꯣꯏꯁꯨꯃꯅ ꯃꯦꯟꯃꯥꯔꯒꯤ ꯄ꯭ꯂꯦꯁꯤꯦ ꯌꯥꯝ ꯐꯖꯕꯀꯣ ꯒꯣꯜꯗ ꯆꯟꯕ ꯄ꯭ꯂꯦ ꯃꯦꯀꯔꯁꯨ ꯇꯧꯕꯀꯣ ꯃꯥꯁꯦ
ꯍꯣꯏ ꯅꯦꯃꯔꯦ ꯁꯀꯤꯌꯗꯤꯀꯁ ꯃꯥꯒꯤ ꯏꯁꯀꯤꯜꯗꯣ ꯃꯤꯅ ꯇꯧꯗꯕ ꯑꯗꯨꯝ ꯇꯧꯊꯣꯛꯄ ꯌꯥꯝ ꯏꯁꯀꯤꯜ ꯈꯨꯗꯤꯡ ꯑꯅꯧ ꯑꯅꯧꯕ ꯏꯁꯀꯤꯜ ꯑꯗꯨꯝ ꯂꯧꯊꯣꯛꯑꯅꯤ ꯃꯥꯁꯦꯀꯣ
ꯎꯝ
ꯑꯔꯅꯗꯣ ꯑꯔꯅꯎꯗꯣ ꯑꯣꯏꯁ ꯌꯥꯗꯦꯇꯥ
ꯔꯣꯅꯥꯜ ꯇꯣꯗꯤ ꯃꯥꯗꯤ ꯂꯤꯃꯥꯟꯈ꯭ꯔꯦꯗ ꯀꯩꯅꯣ ꯆꯍꯤ ꯅꯤꯐꯨ ꯍꯦꯟꯈ꯭ꯔꯕ ꯃꯤꯗꯨꯕꯨ ꯅꯦꯝꯃꯑꯒꯗꯤ ꯊꯥ ꯊꯥꯔꯇꯤ ꯊ꯭ꯔꯤ ꯊꯥꯔꯇꯤ ꯐꯣꯔ ꯈꯛꯇꯨꯕ ꯊꯥꯔꯇꯤ ꯐꯣꯔ ꯀꯨꯝꯕ ꯈꯛꯇꯕ
ꯁꯔꯅꯗꯁ ꯃꯥꯁꯦ ꯀꯩꯅꯣ ꯑꯅꯦ ꯄꯥꯝꯗꯕꯁꯦ ꯃꯥꯒꯤ ꯏꯒꯣ ꯈꯔ ꯂꯩꯌꯦꯕ ꯏꯒꯣꯗꯣ ꯏꯒꯣ ꯂꯩꯕꯤꯕꯣ ꯍꯥꯏꯗꯤ ꯃꯥꯅ ꯍꯣꯏ ꯃꯥꯒꯤ ꯑꯩꯉꯣꯗ ꯌꯥꯗꯦꯕ
ꯔꯣꯅꯥꯜꯗꯣꯁꯦ ꯑꯩꯁꯨ ꯄꯥꯝꯅꯩ ꯄꯥꯝꯂꯝꯃꯦ ꯑꯝꯇ ꯑꯣꯏ ꯃꯣꯏꯁꯨ ꯃꯤꯒꯤ ꯃꯇꯝ ꯃꯇꯝ ꯍꯥꯏꯕ ꯂꯩ
ꯍꯣꯏ ꯍꯣꯏ ꯃꯥꯒꯤ ꯄ꯭ꯔꯥꯏꯝꯗꯗꯤ ꯑꯁ ꯎꯝ ꯃꯥ ꯌꯨꯅꯥꯏꯇꯦꯠ ꯃꯦꯟꯆꯦꯁꯇꯔ ꯌꯨꯅꯥꯏꯇꯦꯠꯇ ꯂꯩꯕ ꯀꯥꯟꯗ ꯃꯥꯒꯤ ꯄ꯭ꯔꯥꯏꯝꯗꯀꯣ ꯄ꯭ꯔꯥꯏꯝꯒꯤ ꯃꯇꯝꯗ ꯑꯁ ꯌꯥꯝ ꯐꯖꯥ ꯐꯖꯅꯦ ꯃꯥꯒꯤ ꯄ꯭ꯂꯦꯁꯨꯀꯣ ꯂꯩꯈꯤꯕꯅꯤꯅꯦ ꯃꯥꯁꯨꯦ
ꯑꯗꯨꯗꯨ ꯀꯥꯟꯅꯩꯗꯤ ꯃꯩ ꯌꯦꯅꯤꯅꯦ ꯀꯩꯅꯣꯃ
ꯑꯁ ꯂꯣꯡ ꯔꯦꯟꯖ ꯈꯛꯇ ꯁꯤꯖꯤꯟꯅꯕꯅꯤꯅ ꯃꯥꯁꯦꯀꯣ ꯃꯊꯟꯇ ꯆꯦꯜꯂꯒ ꯑꯗꯨꯝ ꯒꯣꯜ ꯆꯟꯕꯗꯣ
ꯆꯣꯡꯉꯕꯗꯨꯁꯨ ꯆꯦꯟꯕꯗꯨꯁꯨ ꯁꯣꯠꯇꯨꯁꯨ ꯃꯥꯒꯤꯁꯨ ꯐꯠꯇꯪ ꯀꯅꯥ ꯌꯥꯎꯕ ꯉꯕꯂꯗꯤ ꯉꯝꯗꯦꯅ ꯃꯥꯜꯂꯦ
ꯑ ꯍꯧꯥꯎꯖꯤ ꯐꯨꯠꯕꯣꯜ ꯁꯥꯟꯅꯕꯗ ꯆꯣꯡꯕ ꯍꯥꯏꯌꯦꯁꯁꯦ ꯍꯥꯏꯗꯤ ꯈ꯭ꯋꯥꯏꯗꯒꯤ ꯋꯥꯡꯕꯁꯦ ꯔꯣꯅꯦꯜꯗꯣ ꯑꯣꯏꯔꯝꯃꯅꯤꯀꯣ
ꯍꯣꯏ ꯍꯣꯏ ꯃꯥꯒꯤꯔꯀꯣ ꯊꯒꯥꯏꯕ ꯉꯝꯗꯦꯗ
ꯇꯣꯡꯉꯕꯗꯗꯤ ꯎꯝ ꯀꯩꯅꯣ ꯃꯦꯇꯔ ꯑ ꯃꯦꯇꯔ ꯀꯌꯥꯅꯣ ꯃꯥꯅ ꯆꯣꯡꯕꯗꯣ ꯑꯩ ꯀꯥꯎꯈ꯭ꯔꯅꯤ ꯃꯥꯁ
ꯀꯁꯦ ꯀꯥꯎꯈ꯭ꯔꯗꯅ
ꯌꯥꯝ ꯋꯥꯡꯕꯅꯤꯅꯦ ꯃꯥ ꯇꯧꯕꯗꯣ
ꯑ
ꯑꯗꯨꯣꯔꯅꯦ ꯑꯗꯣꯕꯨꯁꯨ ꯄꯥꯝꯗꯤ ꯄꯥꯝꯃꯦ ꯍꯣꯏ ꯑꯗꯨꯒꯤ ꯐꯦꯟꯁꯤꯡꯁꯤꯕꯨꯣ
ꯍ
ꯐꯦꯟꯁꯤꯡꯁꯤꯅꯦꯕ ꯍꯣꯏ ꯐꯦꯟꯁꯤꯡꯒꯤ ꯋꯥꯍꯩꯗꯣ ꯃꯣꯏꯒꯤ ꯂꯣꯏꯅ ꯇꯧꯕꯗꯣ ꯑꯗꯨꯒꯤ ꯐꯦꯟꯁꯤꯡꯗ ꯍꯩꯅꯗꯕꯀꯣ ꯍꯥꯏꯇꯥꯔꯦ
ꯑꯅ ꯉꯁꯤꯒꯤ ꯐꯦꯟꯝꯕ꯭ꯔ ꯅꯗꯣꯒꯤ ꯐꯦꯟꯁꯤ ꯅꯍ ꯊꯤꯒꯅꯤꯗꯃ
ꯍꯣꯏ ꯑꯁꯦꯡꯕ ꯍꯥꯏꯔꯗꯤꯀꯣ ꯑꯁꯦꯡꯕ ꯍꯥꯏꯔꯗꯤ ꯃꯦꯁꯤꯅꯗꯤ ꯍꯦꯟꯕꯅꯤ ꯑꯁꯦꯡꯕ ꯍꯥꯏꯔꯗꯤꯀꯣ ꯑꯗꯨꯒ ꯃꯣꯏꯅ ꯃꯣꯏꯅ ꯔꯣꯅꯥꯜꯗꯣ ꯐꯦꯟꯁ ꯑꯣꯏꯕꯒꯤ ꯑꯗꯨꯝ ꯃꯦꯁꯤꯗ ꯑꯗꯨꯝ ꯏꯁꯥ ꯇꯧꯕꯅꯤꯕꯣ
ꯍꯝ
ꯑꯗꯨꯝ ꯖꯂꯥꯇꯥꯟ ꯈꯣꯏꯅꯁꯨ ꯑꯗꯨꯝ ꯍꯥꯏꯈ꯭ꯔꯦꯅ ꯖꯂꯥꯇꯥꯟꯁꯨ ꯑꯗꯨꯝ ꯍꯥꯏꯈ꯭ꯔꯦꯅ ꯍꯦꯛ
ꯑꯁ ꯗꯔꯦꯦꯛ ꯗꯔꯦꯦꯛ ꯍꯥꯏꯈ꯭ꯔꯦꯗ ꯅꯅꯥꯜꯗ ꯑꯗꯨꯗꯤ ꯍꯟꯗꯛꯇꯤ
ꯄꯣꯔꯆꯨꯒꯜꯕꯨꯗꯤ ꯎꯄꯥꯏ ꯂꯩꯇꯦ ꯁꯤ ꯔꯥꯎꯟ ꯑꯣꯐ ꯁꯤꯛꯁꯇꯤꯟ ꯑꯗꯨꯝ ꯂꯩꯍꯧꯈ꯭ꯔꯅꯤ
ꯍꯣꯏ ꯈꯨꯂꯍꯥꯎꯕꯨꯝ ꯈ꯭ꯔꯅꯤꯗꯃꯣꯏꯁꯦ
ꯍꯣꯏ
ꯐꯖꯛꯅꯅꯨꯡꯉꯇꯅꯦ ꯀꯠ꯭ꯂꯁꯦ ꯐꯖꯇꯅꯦ
ꯔꯣꯅꯦꯜꯗꯨ ꯄꯦꯄꯦ ꯂꯩꯕꯀꯥꯟꯗꯀꯣ ꯄꯣꯔꯆꯨꯒꯥꯜꯁꯨ ꯑꯗꯨꯝ ꯌꯥꯗꯤ ꯌꯥꯏ ꯍꯦ ꯄꯦꯔꯁꯨ ꯇꯝ ꯐꯖꯏ ꯍꯦ
ꯐꯖꯩ ꯐꯖꯩ ꯃꯥꯗꯤ ꯗꯤꯄꯦꯟ ꯇꯧꯔꯛꯑꯕꯅꯤꯅ
ꯍꯣꯏ ꯃꯥꯗꯤ ꯄꯨꯔꯥ ꯗꯦꯗꯤꯀꯦꯁꯟꯅꯤꯕ ꯃꯥ
ꯑꯁ ꯐꯤꯗꯦ ꯐꯤꯡꯗꯦ ꯃꯥꯁꯨ
ꯍꯣꯏ ꯗꯤꯐꯦꯟꯗꯔꯗꯗꯤ ꯑꯁ ꯑꯔꯥꯃꯣꯁꯀꯥ ꯄꯦꯄꯦꯁꯦ ꯈ꯭ꯋꯥꯏꯗꯒꯤ ꯄꯥꯝꯕꯅꯦ ꯃꯣꯏꯅꯤꯁꯦ
ꯃꯕꯥꯅꯤ ꯆꯞ ꯃꯥꯟꯅꯅꯦ ꯐꯦꯡꯕꯗꯔꯤꯀꯣ ꯅꯝꯕꯔ ꯋꯥꯟꯅ
ꯑꯃꯗ ꯃꯤ ꯑꯃꯅ ꯈꯠꯅꯕ ꯀꯩꯅꯣ ꯇꯧꯔꯗꯤ ꯑꯗꯨꯝ ꯑꯅꯤꯃꯛ ꯌꯥꯎꯈ꯭ꯔꯅꯤ ꯃꯣꯏꯅꯤꯁꯦ ꯔꯦꯠ ꯀꯥꯁꯨ ꯈ꯭ꯋꯥꯏꯗꯒꯤ ꯍ ꯅꯠꯇ ꯑꯒꯃꯑꯣ ꯑꯦꯅꯤ ꯏꯅꯦ ꯔꯦꯀꯣꯔꯠ ꯑꯃꯅꯤꯅꯤ ꯃꯣꯏ ꯑꯅꯤꯁꯦ ꯄꯨꯔꯠ ꯎꯝ ꯗꯦꯟꯖꯔꯗꯣ ꯍꯥꯏꯗꯣ ꯃꯣꯏꯅꯤꯁꯦ
ꯄꯣꯔꯇꯨꯒꯜꯒꯤ ꯄ꯭ꯂꯦꯌꯔ ꯑꯃ ꯑꯩ ꯈ꯭ꯋꯥꯏꯗꯒꯤ ꯄꯥꯃꯨꯡꯕꯗꯤ